ꯑꯣ
ꯇꯥꯏꯌꯦ
ꯑꯣ ꯆꯥꯛ ꯆꯥꯔꯕꯣ
ꯁꯥꯔꯦ
ꯀꯩꯅ ꯅꯪ ꯆꯥꯔꯕ
ꯑꯁ ꯌꯥꯝ ꯉꯜꯂꯤꯗꯨ ꯆꯥꯛ ꯆꯥꯔ ꯐꯩ ꯁꯔꯦꯡ ꯊꯣꯡꯉꯦ
ꯎꯝ ꯅꯪꯩꯅ ꯊꯣꯡꯕ ꯁꯔꯦꯡꯗꯨ ꯆꯥꯗꯕ ꯀꯨꯏꯦ ꯌꯥꯝ ꯍꯥꯎꯕꯅꯤꯅꯦ
ꯕꯥꯃꯣꯟ ꯏꯃꯨꯡ ꯏꯗꯅ ꯑꯗꯨꯕꯨꯗꯤ ꯁꯌꯦꯡ ꯊꯣꯡꯕ ꯍꯩꯕꯗ
ꯑꯣ ꯍꯌꯦꯡꯗꯤ ꯀꯥꯡꯅꯦ ꯅꯣꯏ ꯕꯥ ꯃꯣꯏꯒꯤ ꯈꯦꯆꯤ ꯀꯩꯀꯩꯗꯤ ꯍꯧꯔꯣꯏꯗ꯭ꯔꯣ
ꯀꯦꯁꯤ ꯍꯧꯒꯅꯤ ꯂꯧꯕ ꯂꯥꯛꯑꯣ ꯄꯤꯒꯦ
ꯑꯦ ꯅꯨꯃꯤꯠ ꯊꯤꯜꯂꯛꯇꯨ ꯊꯤꯜꯂꯛꯇꯨꯅ ꯑꯦ ꯑꯗꯨꯃꯥꯏꯅ ꯃꯤꯒꯤꯗ ꯕꯥꯃꯣꯟ ꯏꯃꯨꯡꯗ ꯆꯪꯕꯁꯦ ꯃꯃꯥꯡꯗꯁꯨ ꯆꯪꯉꯦꯕ ꯍꯥꯏꯕꯗꯤ ꯑꯩꯈꯣꯏꯒꯤ ꯑꯥꯗ ꯂꯩꯔꯤꯀꯥꯟꯗ ꯏꯃꯥꯟꯅꯕ ꯕꯥꯃꯣꯟ ꯑꯃ ꯂꯩꯌꯦꯕ ꯃꯣꯏꯅ ꯈꯦꯠꯆ ꯂꯥꯛꯑꯣ ꯈꯦꯆꯦ ꯆꯥꯕ ꯂꯥꯛꯑꯣ ꯂꯥꯛꯑꯣ ꯆꯠꯂꯨꯔꯦ ꯑꯗꯨꯀꯥꯟꯗ ꯑꯩꯈꯣꯏꯗ ꯆꯥ ꯊꯂꯛꯀꯥꯟꯗ ꯌꯥꯝ ꯍꯥꯏꯅꯗ ꯑꯗꯨꯝ ꯐꯥꯎꯈꯤꯕ ꯑꯗꯨꯝ ꯐꯥꯎꯈꯦ ꯃꯣꯏꯅꯗꯤ ꯀꯩꯁꯨ ꯍꯥꯏꯔꯛꯇꯦꯕꯀꯣ ꯀꯥꯡ ꯃꯌꯥ ꯌꯧ ꯇꯥꯔꯗꯤ ꯕꯥꯃꯣꯟ ꯏꯃꯥꯟꯅꯕ ꯊꯤꯔꯛꯄꯩ ꯇꯥꯏꯞꯇꯒ ꯃꯣꯏ ꯋꯥꯈꯟꯃꯥꯏꯅ ꯈꯟꯈꯤꯕꯗꯣ ꯅꯨꯡꯉꯥꯏꯇꯕ ꯑꯗꯨꯗꯤ ꯍꯧꯖꯤꯛꯀꯥꯟꯗꯤ ꯑꯗꯨꯝ ꯆꯥꯕ
ꯇꯧꯗꯦ ꯑꯩꯈꯣꯏꯗꯤ ꯏꯃꯥꯟꯅꯕ ꯂꯥꯛꯑꯣ ꯑꯗꯨ ꯇꯧ ꯍꯥꯏꯔꯒ ꯂꯩꯕꯤꯖꯩ ꯑꯩꯈꯣꯏꯒꯤꯗꯤ
ꯐꯣꯏꯑꯦꯕꯕꯥ ꯄꯤꯖꯩꯑꯕ ꯀꯩꯁꯨ ꯍꯥꯏꯗꯦꯕ ꯑꯗꯨ ꯇꯥꯔꯁꯨ ꯋꯥꯈꯜꯟꯅ ꯈꯟꯖꯕꯗꯣ ꯕꯥꯃꯣꯟ ꯑꯣꯏꯅ ꯊꯤꯔꯛꯄꯒꯤ ꯇꯥꯏꯞꯇ ꯇꯧꯔꯛꯄꯗꯣ ꯍꯥꯏꯕꯗꯤ ꯀꯥꯡ ꯃꯌꯥ ꯌꯧꯛꯇꯔꯗꯤ ꯄꯥꯃꯣꯟ ꯊꯤꯔꯣ ꯈ ꯀꯩꯆꯠ ꯆꯥꯟꯅꯕꯒ ꯍꯥꯏꯕ ꯃꯑꯣꯡꯗ ꯑꯗꯨꯃꯥꯏꯅ ꯂꯩꯕ ꯇꯥꯏꯞ ꯇꯧꯋꯦꯕ ꯑꯗꯨ ꯅꯨꯡꯉꯥꯏꯇꯕ ꯍꯥꯏꯇꯥꯔꯦ ꯍꯟꯗꯛꯁꯨ ꯂꯥꯛꯑꯣ ꯍꯥꯏꯕꯅꯦꯕ ꯆꯠꯂꯔꯣꯏꯦꯕ ꯑꯗꯨꯒꯤꯅꯤꯗ
ꯎꯝ ꯌꯥꯅꯤ ꯂꯥꯛꯑꯣ ꯑꯗꯨꯝ ꯄꯤꯖꯒꯦ ꯑꯩꯈꯣꯏꯒꯤꯗꯤ ꯌꯨꯝꯗ ꯍꯥꯞꯅꯕꯁꯨ ꯑꯗꯨꯝ ꯄꯨꯈꯣ
ꯍꯥꯏꯕ ꯋꯥꯅꯤ ꯃꯣꯏꯁꯨ ꯃꯌꯥꯝ ꯍꯥꯄꯛꯑꯦ ꯌꯥꯝ ꯄꯤꯔꯛꯑꯦ ꯑꯗꯨ ꯑꯣꯏꯇꯥꯔꯁꯨ ꯋꯥꯈꯜ ꯅꯨꯡꯉꯥꯏꯇꯕ ꯐꯥꯎꯕꯗꯣ ꯅꯍꯥꯟꯈꯩ ꯁꯨꯆꯠ ꯆꯠꯂꯨꯗ꯭ꯔꯒ ꯑꯗꯨꯝ ꯀꯥꯡ ꯃꯇꯝꯗꯅ ꯍꯦꯟꯅ ꯅꯛꯁꯤꯟꯅꯔꯛꯄꯩ ꯅꯛꯁꯤꯟꯅꯔꯛꯄꯩ ꯃꯑꯣꯡ ꯇꯧꯋꯦ ꯈꯣꯠꯂꯦꯒ ꯈꯟꯈꯤꯗꯣꯏꯔꯥ ꯈꯟꯕꯩ ꯋꯥꯅꯤꯗ
ꯀꯩꯁꯨ ꯈꯟꯅꯤꯡꯉꯥꯏ ꯑꯣꯏꯗꯦꯗ ꯑꯗꯨ ꯃꯇꯝꯗ ꯅꯤꯡꯖꯪꯉꯛꯇ꯭ꯔꯗꯤ ꯀꯩꯅꯣ ꯅꯤꯡꯉꯣꯜꯆꯥꯛꯀꯧꯕ ꯃꯇꯝꯗ ꯅꯤꯡꯉꯣꯜ ꯃꯌꯥꯝ ꯅꯤꯡꯁꯤꯡꯉꯛꯇ꯭ꯔꯣ ꯑꯩ ꯅꯤꯡꯉꯣꯟꯖꯤ ꯀꯩ ꯍꯥꯞꯄ ꯑꯗꯨ ꯇꯧꯕ ꯍꯥꯏ ꯅꯤꯡꯁꯤꯡꯉꯛꯇꯔꯣ ꯆꯞ ꯃꯥꯟꯅꯩ ꯀꯔꯤ ꯀꯥꯡ ꯃꯇꯝꯗꯅ ꯑꯗꯨ ꯅꯤꯡꯖꯪꯕ ꯑꯗꯥ ꯅꯤꯡꯖꯪꯕ ꯀꯔꯤ ꯂꯩꯒꯦ
ꯎꯝ ꯅꯣꯏ ꯀꯥꯡ ꯀꯐꯨ ꯀꯌꯥ ꯑꯦ ꯀꯥꯡ ꯀꯐꯨ ꯀꯌꯥ ꯍꯥꯏ ꯈꯦꯆꯤ ꯀꯣꯔꯐꯨ ꯀꯌꯥ ꯊꯣꯡꯗꯣꯏꯅꯣ
ꯅꯨꯃꯤꯠꯌꯨꯡꯕꯤ ꯑꯆꯧꯕ ꯑꯃ ꯂꯩꯔꯦ ꯁꯩꯁꯤꯗ ꯈꯪꯗꯦꯗ ꯀꯣꯔꯐꯨ ꯃꯁꯤꯡꯒꯗꯤ ꯑꯩꯗꯤ ꯇꯔꯥ ꯀꯨꯟ ꯃꯥꯏ ꯊꯣꯡꯖꯔꯛꯑꯅꯤ
ꯅꯪꯅ ꯊꯣꯡꯗꯧꯒ ꯃꯥꯜꯂꯦ ꯃꯑꯣꯡꯒꯥꯗꯤ ꯑꯩꯈꯣꯏꯗꯤ ꯍꯌꯦꯡ ꯀꯥꯡ ꯈꯦꯆꯤ ꯊꯣꯡꯗꯣꯏꯅꯦ ꯂꯥꯛꯑꯣ ꯍꯥꯏꯗꯤ ꯍꯧꯖꯤꯛꯀꯥꯟꯗꯤ ꯅꯨꯄꯥꯅ ꯊꯣꯡ ꯊꯣꯡꯅꯩꯗꯅ ꯕꯥꯃꯣꯟ ꯌꯨꯝꯒꯗꯤ ꯅꯨꯄꯤꯅ ꯀꯩꯁꯨ ꯌꯥꯝ ꯊꯣꯡꯅꯗꯦꯕ ꯑꯗꯨ ꯅꯪꯅ ꯊꯣꯡꯗꯧ ꯃꯥꯜꯂꯨꯔ
ꯑꯩꯗꯤ ꯊꯕꯛꯀ ꯑꯝꯇ ꯌꯥꯎꯗꯦꯗ ꯑꯩꯗꯤ ꯅꯣꯡꯉꯥꯟꯕꯗꯩ ꯅꯨꯃꯤꯠ ꯇꯥꯕꯧ ꯇꯨꯝꯃꯒ ꯑꯗꯨꯝ ꯂꯩꯕꯅꯤꯅ ꯃꯣꯏꯅ ꯑꯗꯨ ꯃꯥꯏ ꯊꯣꯡꯖꯅꯤ
ꯎꯝ ꯑꯗꯣ ꯅꯪ ꯆꯥꯛ ꯏꯁꯤꯡ ꯊꯣꯡꯕ ꯈꯣꯠꯄꯗꯤ ꯆꯠꯇ꯭ꯔꯣ ꯕꯥꯃꯣꯟꯒꯤ
ꯀꯩꯗꯧꯕꯩ ꯆꯠꯇꯣꯏꯅꯣ ꯍꯦ ꯆꯠꯂꯣꯏ ꯑꯩꯗꯤ ꯍꯩꯅꯗꯦ
ꯎ ꯇꯨꯝ ꯇꯨꯝ ꯂꯩꯔꯅꯤ ꯃꯁꯛ ꯌꯥꯝ ꯐꯖꯔꯝꯗꯧ ꯃꯥꯜꯂꯦ ꯕꯨꯞ ꯕꯨꯞꯀ ꯂ ꯂꯥꯎꯔꯒ
ꯑꯩ ꯍꯥꯏꯅꯗꯦ ꯑꯗꯨ ꯊꯣꯡ ꯆꯠꯄ ꯌꯨꯝꯗꯐꯧ ꯊꯣꯡꯗꯦꯈꯣꯏ
ꯊꯣꯡꯕꯗꯤ ꯆꯥꯛ ꯏꯟꯁꯥꯡ ꯊꯣꯡꯕꯗꯤ ꯍꯩꯗꯤ ꯍꯩꯕ꯭ꯔꯥꯕ
ꯍꯩꯇꯦ ꯆꯥ ꯂꯣꯝꯕꯗꯤ ꯍꯩ
ꯆꯥ ꯂꯣꯟꯕ ꯍꯩꯔꯗꯤ ꯌꯥꯔꯦꯗ ꯆꯥ ꯂꯣꯟꯕꯅꯤ ꯈ꯭ꯋꯥꯏ ꯂꯨꯔꯤꯁꯦ ꯆꯥꯛ ꯏꯁꯤꯡ ꯊꯣꯡꯕꯕꯨ ꯀꯩꯅꯣ ꯆꯥꯛ ꯍꯥꯏꯔꯒ ꯑꯗꯨꯝ ꯊꯥꯒꯠꯈ꯭ꯔꯅꯤ ꯃꯁꯥ ꯃꯇꯣꯝꯗ ꯆꯦꯡ ꯈꯔ ꯍꯥꯞꯆꯤꯜꯂꯅꯤ ꯏꯁꯤꯡ ꯈꯔ ꯍꯥꯞꯆꯤꯟꯂꯅꯤ ꯅꯠꯇ꯭ꯔꯥ ꯑꯩ ꯅꯪꯁꯦ ꯌꯥꯝ ꯍꯩꯔꯝꯗꯧꯒ ꯃꯥꯜꯂꯦ ꯆꯥꯕ ꯂꯥꯛꯑꯣ ꯊꯣꯡꯉꯝꯗꯣꯏꯅꯤꯒ ꯍꯥꯏꯕꯗꯨꯗ ꯅꯪꯅ ꯊꯣꯡꯗꯧ ꯃꯥꯜꯂꯨꯔꯦ ꯑꯗꯨꯒ
ꯑꯩꯈꯣꯏꯒꯤ ꯃꯤ ꯃꯌꯥꯝ ꯂꯩ ꯊꯣꯡꯅꯅꯕ ꯋꯥꯔꯣꯛꯁꯪꯗ ꯃꯤ ꯃꯌꯥꯝ ꯆꯪꯉ ꯊꯣꯡꯗꯣꯏꯅꯦ ꯑꯗꯨꯗ ꯑꯩꯈꯣꯏꯗꯤ ꯌꯥꯎꯗꯦ ꯅꯨꯄꯤ ꯃꯌꯥꯝ ꯑꯃ ꯍꯤꯟꯖꯥꯡ ꯀꯩꯀꯥ ꯁꯦꯝꯒ꯭ꯔꯅꯤ ꯁꯥꯛ ꯇꯧꯅꯅꯕ ꯎꯇꯤ ꯇꯧꯅꯅꯕ ꯃꯥꯏꯔꯦꯟ ꯊꯣꯡꯕ ꯅꯨꯃꯤꯠꯇꯅ ꯃꯥꯏꯔꯦꯟ ꯇꯧꯅꯅꯕ ꯑꯗꯨꯅ ꯃꯈꯜ ꯃꯈꯜ ꯃꯌꯥꯝ ꯑꯃ ꯁꯦꯝꯒ꯭ꯔꯅꯤ ꯅ ꯑꯩꯈꯣꯏꯗꯤ ꯀꯔꯤꯝ ꯌꯥꯎꯗꯦ
ꯑꯗꯨ ꯍꯥꯏꯔꯒ ꯅꯣꯏ ꯍꯩ ꯅꯣꯡ ꯍꯌꯦꯡꯒꯤꯁꯦ ꯀꯩꯀꯩ ꯃꯊꯦꯜ ꯍꯥꯞꯇꯣꯏꯅꯣ ꯑꯗꯨꯝ ꯃꯉꯥ ꯇꯧꯅꯕ ꯇꯔꯦꯠ ꯇꯧꯅꯕ ꯌꯥꯎꯋꯤ ꯑꯗꯨ ꯅꯣꯏꯗꯤ ꯀꯌꯥ ꯇꯧꯗꯣꯏꯅꯣ
ꯄꯀꯧꯔꯥ ꯑꯃ ꯌꯥꯎꯔꯅꯤ ꯑꯗꯒꯤ ꯁꯥꯥꯛ ꯑꯃ ꯇꯧꯔꯅꯤ ꯎꯇꯤ ꯑꯃ ꯑꯗꯨꯝ ꯃꯁꯥꯒꯤ ꯂꯩꯖꯔꯦ ꯑꯗꯒꯤ ꯑꯆꯥꯔꯒꯨꯝꯕ ꯏꯔꯣꯝꯕꯒꯨꯝꯕ ꯑꯗꯨꯃꯥꯏꯅ ꯇꯧꯕꯅꯦ ꯏꯔꯣꯟꯕꯗꯤ ꯂꯐꯨ ꯏꯔꯣꯟꯕꯒꯨꯝꯕ ꯌꯥꯝ ꯇꯧꯕꯅꯦ
ꯍꯣꯏ ꯃꯊꯦꯜꯁꯦ ꯃꯉꯥ ꯅꯠꯇ꯭ꯔꯥ ꯇꯔꯦꯠ ꯑꯗꯨꯃꯥꯏꯅ ꯇꯧꯅꯩꯕ ꯑꯣ ꯌꯥꯝꯃꯗꯤ ꯑꯗꯨꯝ ꯆꯥꯕ ꯂꯥꯛꯀꯦ ꯑꯗꯨ ꯆꯥꯕ ꯂꯣꯏꯔꯒ ꯑꯗꯨꯝ ꯀꯤꯌꯣꯝ ꯀꯩꯀꯩ ꯆꯥꯕ ꯈꯣꯠꯄ ꯆꯠꯂꯨꯔꯁꯨ ꯌꯥꯅꯤ ꯅꯣꯏ ꯑꯗꯨꯋꯥꯏꯗꯤ ꯀꯤꯍꯣꯝ ꯍꯧꯐꯝ ꯑꯗꯒꯤ ꯌꯣꯟꯐꯝ ꯂꯩꯕ꯭ꯔꯥ ꯀꯃꯥꯏꯅ ꯇꯧꯒꯦ
ꯑꯩꯈꯣꯢꯗꯤ ꯀꯤꯍꯣꯝ ꯍꯧꯕꯝ ꯂꯩꯇꯦ ꯌꯣꯟꯐꯝꯗꯤ ꯗꯃꯥ ꯑꯃ ꯂꯩ ꯀꯤꯍꯣꯝꯗꯤ ꯑꯩꯈꯣꯏꯒꯤ ꯄꯥꯔꯀꯤꯡ ꯑꯗꯨꯋꯥꯏꯗ ꯀꯤꯍꯣꯝ ꯃꯌꯥꯝ ꯌꯣꯂꯤ
ꯆꯠꯂꯨꯔꯒ ꯈꯨꯗꯛꯇ ꯍꯦꯛꯐꯝ ꯍꯥꯏꯕꯅꯤꯗ ꯍꯥꯏꯗꯤ ꯃꯥꯒꯤ ꯊꯥꯐꯝ ꯍꯦꯛꯐꯝꯗꯒꯤ ꯆꯥꯕꯅꯗꯤ ꯍꯥꯎꯋꯤꯅ
ꯍꯦꯛꯐꯝ ꯌꯥꯝ ꯂꯥꯞꯄꯤ ꯑꯩꯈꯣꯏꯗꯒꯤ
ꯎꯝ ꯑꯗꯣ ꯍꯧꯖꯤꯛꯄꯨ ꯀꯩꯀꯩ ꯇꯧꯔꯝꯃꯤꯅꯣ
ꯑꯩ ꯇꯨꯝꯃꯒꯗ ꯑꯗꯨꯝ ꯂꯩꯕꯅꯤꯅ ꯑꯗꯨꯝ ꯇꯨꯝꯕꯅꯦ ꯇꯨꯝꯕ
ꯁꯥꯛꯇꯤ ꯌꯥꯝ ꯐꯖꯔꯝꯗꯧ ꯃꯥꯜꯂꯦ ꯇꯨꯝꯃꯒꯗ ꯂꯩꯕꯅꯤꯅ ꯕꯨꯞ ꯕꯨꯞꯀ ꯂꯧꯔꯒ
ꯑꯎꯕ ꯃꯤꯅ ꯎꯔ ꯈꯪꯅꯤ ꯏꯁꯥꯅ ꯀꯃꯥꯏꯅ ꯐꯖꯩ ꯍꯥꯏꯗꯣꯢꯅꯣ ꯁꯨꯡꯍꯥꯏ ꯍꯥꯏꯔꯣꯏ ꯑꯩꯗꯤ
ꯎꯝ ꯌꯥꯝ ꯐꯖꯕꯗꯤ ꯁꯥꯈꯤꯕꯅꯤ ꯅꯍꯥꯟꯋꯥꯏ ꯑꯩꯁꯦ ꯐꯖꯗ꯭ꯔꯥ ꯃꯌꯥꯝ ꯀꯩꯅꯣ ꯇꯧꯔꯤ ꯏꯇꯥꯁꯤ ꯂꯥꯛꯑꯣ ꯑꯗ ꯇꯧꯔꯁꯤ ꯂꯥꯛꯑꯣ ꯃꯤ ꯈꯣꯏꯟꯕꯗꯤ ꯌꯥꯝ ꯍꯩꯕꯅꯤ
ꯏꯁꯥꯅ ꯐꯖꯩ ꯈꯪꯉꯦ ꯑꯩꯈꯣꯏꯗꯤ ꯑꯗꯨꯅ ꯐꯖꯗ꯭ꯔꯥ ꯍꯪꯉꯤꯗꯣ
ꯎꯝ ꯃꯌꯥꯝ ꯑꯩꯁꯦ ꯐꯖꯗ꯭ꯔꯥ ꯃꯌꯥꯝ ꯃꯈꯣꯏ ꯉꯁꯤ ꯃꯊꯦꯜꯅꯤ ꯃꯌꯥꯝ ꯉꯁꯤꯗꯤ ꯑꯁꯤ ꯋꯥꯇꯤꯟ ꯍꯧꯔꯤ ꯇꯥꯁꯤ ꯂꯥꯛꯑꯣ ꯌꯥꯝ ꯐꯖꯕꯗꯤ ꯁꯥꯔꯝꯕꯅꯤ ꯈꯪꯉꯦ ꯑꯗꯨꯒ
ꯐꯖꯕꯒꯤꯅꯦ ꯍꯥꯏꯗꯣ ꯍꯥꯏ ꯃꯌꯥꯝ ꯎ ꯑꯩꯁꯦ ꯐꯖꯗ꯭ꯔꯥ ꯑꯩꯅ ꯍꯕꯅꯤ ꯑꯆꯥꯄꯣꯠꯁꯤ ꯃꯌꯥꯝ ꯆꯥꯁꯤꯂꯥꯛꯑꯣ ꯁꯤꯅꯦ ꯍꯥꯏꯇꯥꯕ ꯐꯖꯕꯒꯤ ꯍꯥꯏꯔꯤꯅꯤ
ꯃ ꯃꯥꯂ ꯂꯩ ꯑꯣ ꯉꯁꯤꯗꯤ ꯑꯩꯈꯣꯏ ꯀꯩꯅꯣ ꯃꯌꯥꯝꯁꯤꯅ ꯂꯣꯏꯅ ꯄꯨꯅꯔꯛꯑꯦ ꯑꯁꯤ ꯊꯣꯡꯕ ꯌꯥꯎꯔꯦ ꯁꯥꯎꯒꯤ ꯊꯣꯡꯕ ꯌꯥꯎꯔꯦ ꯄꯥꯛꯅꯝ ꯊꯣꯡꯕ ꯌꯥꯎꯔꯦ ꯀꯥꯡꯍꯧ ꯌꯥꯎꯔꯦ ꯍꯥꯎꯅꯤꯌꯦ ꯆꯥꯁꯤꯦꯗꯥꯥꯛꯑꯣ ꯃꯌꯥꯝ ꯀꯩꯀꯩꯠ ꯆꯥꯅꯔꯒꯦ ꯀ ꯍꯥꯏꯅꯗꯅꯦ
ꯎꯝ ꯐꯖꯕ ꯉꯥꯛꯇꯅꯦ ꯑꯗꯨꯅ ꯍꯥꯏꯉꯗꯣ ꯑꯀꯤꯕꯅꯤꯅ ꯍꯥꯏ ꯉꯥꯏꯥꯛ ꯄꯣꯟꯇꯦ
ꯐꯩꯌꯦ ꯐꯩꯌꯦ ꯅꯣꯡ ꯆꯤꯡꯒꯤ ꯊꯥꯗ꯭ꯔꯣ ꯀꯃꯥꯏꯅ ꯇꯧꯒꯦ ꯍꯧꯖꯤꯛꯐꯣ
ꯅꯣꯡ ꯃꯪꯉꯤ ꯃꯪꯉꯣ ꯑꯗꯨꯝ ꯂꯩꯔꯗꯤ ꯐꯅꯤ ꯅꯨꯡꯁꯥꯒ ꯁꯥꯅꯤꯡꯗ꯭ꯔꯦ ꯀꯩꯅꯣꯗ ꯅꯨꯡꯁꯥ ꯁꯥꯔꯒ ꯍꯛꯆꯥꯡꯇꯤ ꯈꯛꯇ ꯋꯥꯅꯔꯝꯅꯤ ꯍꯛꯆꯥꯡ ꯄꯠꯊꯥꯅꯕꯅꯦ
ꯃꯥꯅꯦ ꯃꯥꯅꯦ ꯑꯗꯨ ꯅꯣꯏꯒꯤꯗꯤ ꯑꯗꯨꯝ ꯐꯦꯟ ꯅꯨꯡ ꯊꯥꯗꯅ ꯑꯗꯒꯤ ꯃꯣꯏ ꯏꯪꯍꯟꯅꯕ ꯍꯥꯏꯗꯤ ꯀꯥ ꯅꯅꯨꯡ ꯂꯣꯏ ꯊꯣꯡꯒꯣꯟꯁꯤꯜꯂ ꯂꯩꯕꯗꯣ ꯑꯗꯨꯃꯥꯏꯅ ꯂꯩꯕ꯭ꯔꯥ ꯅꯪ ꯇꯨꯝꯕꯗꯣ ꯅꯆꯤꯟ ꯇꯨꯝꯕꯗꯤ ꯀꯃꯥꯏꯅ ꯇꯨꯝꯒꯦ
ꯑꯦꯁꯤ ꯊꯥꯖꯤꯜꯂꯒ ꯇꯝꯃꯤ ꯟꯒꯥꯥꯡꯗ ꯀꯩꯁꯨ
ꯄꯩꯁꯥꯗꯤ ꯑꯗꯨꯝ ꯂꯣꯏꯔꯝꯒꯅꯤ ꯑꯁꯤ ꯊꯥꯕꯗꯅꯨꯡꯗꯤ ꯅꯨꯡꯉꯥꯏꯕꯅꯦ ꯑꯗꯣ ꯀꯨꯏꯅ ꯊꯖꯤꯜꯂꯀꯅꯤꯅ ꯅꯅꯥꯊꯣꯏ ꯀꯩꯀꯩꯗ ꯅꯨꯡꯉꯥꯏꯇꯕꯅꯤꯅ ꯐꯨꯡꯒꯠꯂꯛꯄꯅꯤꯅ
ꯑꯩꯗꯤ ꯍꯩꯅꯔꯦ ꯑꯗꯨꯝ ꯑꯉꯥꯡꯉꯗꯤ ꯑꯗꯨꯝ ꯂꯩꯔꯛꯑꯕꯅꯤꯅ ꯑꯗꯨꯝ ꯍꯩꯅꯔꯦ
ꯎꯝ ꯆꯥꯛ ꯆꯥꯕ ꯀꯥꯟꯁꯦ ꯃꯤꯅ ꯈꯨꯠꯀ ꯍꯥꯝꯕꯤꯔꯒ ꯆꯥꯔꯝꯗꯧ ꯃꯥꯜꯂꯦꯕꯣ ꯅꯪꯗꯤ
ꯃꯤꯗꯤ ꯈꯨꯠ ꯍꯥꯝꯗꯤꯦ ꯑꯩꯗꯤ ꯆꯥꯝꯃꯁꯅ ꯆꯥꯏ ꯈꯨꯠ ꯍꯥꯝꯃ ꯆꯥ ꯍꯔꯗꯤꯦ
ꯆꯃꯅ ꯆꯥꯔꯁꯨ ꯍ ꯍꯧꯕꯅꯤ ꯑꯗꯨꯣ ꯑꯩ ꯇꯝ ꯃꯁꯅ ꯆꯥꯕꯁꯤ ꯄꯨꯛ ꯏꯊꯟ ꯊꯟꯗꯣꯏꯅꯦ ꯑꯩꯈꯣꯏꯗꯤ ꯈꯨꯃꯥꯡ ꯈꯨꯃꯥꯡ ꯍꯨꯝꯃꯒ ꯑꯗꯨꯃꯥꯏꯅ ꯆꯥꯕꯗꯨ ꯑꯗꯨꯅ ꯍꯥꯎꯖꯩꯅꯤ
ꯑꯣ ꯑꯗꯨꯅꯅꯦ ꯅꯪꯅ ꯅꯁꯥꯅꯧ ꯌꯥꯝ ꯐꯖꯔꯤꯗꯣ ꯅꯣꯏ ꯅꯣꯏ ꯂꯥꯎꯔꯒ ꯑꯩꯈꯣꯏꯦ ꯆꯥꯃꯁꯅ ꯆꯥꯏ ꯑꯗꯨ ꯅꯤꯄꯥ ꯄꯥ ꯂꯩꯔꯤꯁꯦ
ꯎꯝ ꯎꯗꯕꯗꯤ ꯀꯨꯏꯑꯦ ꯅꯣꯡꯐꯗꯣꯛꯖꯤ ꯑꯗꯨꯝ ꯄꯨꯟꯕꯗꯤ ꯌꯥꯗꯤ ꯌꯥꯕꯅꯤ
ꯅꯣꯡꯃ ꯃꯇꯥꯡ ꯆꯥꯗ ꯄꯨꯟꯁꯤ ꯍꯧꯖꯤꯛ ꯍꯧꯖꯤꯛꯇꯤ ꯑꯩ ꯃꯄꯥꯟ ꯊꯣꯛꯄ ꯇꯜꯂꯤ
ꯃꯤ ꯎꯅꯅꯤꯡꯗꯦ ꯀꯅꯥꯝ ꯍꯩꯅꯗꯦ ꯀꯅꯥ ꯎꯅꯅꯤꯡꯕ ꯐꯥꯎꯗꯦ
ꯃꯥꯏꯒꯨꯝꯕꯗꯣ ꯀꯩꯅꯣꯒꯨꯝꯕ ꯇꯧꯔꯨꯕ꯭ꯔꯣ ꯍꯥꯏꯕꯗꯤ ꯁꯔꯖꯔꯤꯒꯨꯝꯕ ꯑꯗꯒꯤ ꯍꯤꯗꯥꯛ ꯂꯥꯡꯊꯛꯀꯨꯝꯕ ꯇꯩꯔꯣꯝ ꯄꯥꯟꯊꯣꯛ ꯌꯥꯗꯕ ꯑꯣꯏꯔꯣ ꯀꯩꯒꯤꯅꯣ ꯃꯤ ꯑꯣꯏꯅ ꯅꯤꯡꯕꯗꯨꯁꯦ
ꯇꯧꯗꯦ ꯇꯧꯗꯦ ꯀꯩꯗꯧꯕꯒꯤ ꯁꯔꯖꯔꯤꯅꯣ ꯑꯩꯈꯣꯏ ꯏꯁꯥꯒꯤ ꯐꯖꯔꯒ ꯑꯗꯨꯝ ꯄꯣꯛꯆꯔꯛꯑꯦ ꯂꯥꯏꯅ ꯁꯦꯝꯃꯛꯄꯗ ꯑꯊꯤꯕ ꯑꯝꯇ ꯌꯥꯎꯗꯦ ꯑꯗꯒꯤ ꯑꯗꯨꯅ ꯑꯩꯈꯣꯏ ꯁꯦꯝꯅꯤꯡꯉꯥꯏ ꯈꯣꯠꯅꯤꯡꯉꯥꯏ ꯍꯧꯖꯤꯛꯀꯥꯟ ꯄꯩꯁꯥ ꯊꯥꯗꯔꯒ ꯁꯦꯝꯕꯒꯥꯏꯗꯣ ꯁꯦꯝ ꯁꯦꯝꯃ ꯁꯥ ꯂꯩꯔꯁꯨ ꯄꯥꯝꯃꯣꯏ ꯃꯥꯏ ꯃꯩꯇꯩꯗ ꯑꯃꯨꯛ ꯑꯅꯥꯕ ꯄꯤꯗꯣꯏꯅꯤ ꯍꯤꯗꯥꯛ ꯀꯥꯞꯁꯤꯟꯗꯅ ꯂꯦꯟꯗꯅ ꯄꯥꯝꯗꯦꯗꯅ ꯍꯣꯏ
ꯀꯩꯅꯣ ꯅꯍꯥꯟ ꯅꯪꯗꯤ ꯑꯗꯨ ꯅꯍꯥꯟ ꯅꯥ- ꯇꯣꯟ ꯁꯦꯝꯒꯅꯤ ꯑꯗꯒꯤ ꯃꯤꯠꯊꯨꯞ ꯃꯊꯛꯀꯤ ꯃꯥ- ꯈꯥꯒꯤ ꯑꯗꯒꯤ ꯆꯤꯟꯕꯥꯟ ꯀꯩ ꯀꯩꯒꯥ ꯗꯃꯥꯏꯅ
ꯇꯝꯒꯤ ꯃꯇꯨꯡ ꯏꯟꯅ ꯍꯅꯨꯔꯛꯑꯀꯥꯟꯗ ꯍꯥꯏꯕ ꯃꯤꯠꯇꯣ ꯈꯨꯏꯗꯔꯒ ꯌꯦꯡꯕ ꯉꯝꯗ꯭ꯔꯒ ꯃꯤꯠ ꯄꯥꯡ ꯉꯝꯗꯅ ꯂꯩꯒꯗ꯭ꯔꯣ ꯑꯗꯨꯗꯩ ꯂꯥꯛ ꯂꯥꯛ ꯊꯥꯗꯔꯒ ꯁꯦꯝꯃꯛꯀꯗꯣꯏꯅꯦ ꯑꯗꯨ ꯃꯤꯠꯇꯨꯗ ꯃꯤꯠ ꯂꯥꯎꯊꯣꯛꯍꯜꯂꯨ ꯃꯤꯠ ꯌꯦꯡꯕ ꯅꯨꯡꯉꯥꯏꯍꯜꯂꯣꯅ
ꯎꯝ ꯑꯗꯣ ꯃꯤꯠ ꯅꯥꯗꯤ ꯎꯔꯤꯕꯣ ꯀꯃꯥꯏꯅ ꯇꯧꯔꯒꯦ ꯍꯧꯖꯤꯛꯄꯨ ꯐꯖꯅ
ꯃꯤꯠ ꯅꯥ ꯎꯗ꯭ꯔꯗꯤ ꯀꯩꯅꯣ ꯑꯩ ꯆꯍꯤ ꯀꯌꯥꯝ ꯌꯥꯝꯗꯅ ꯃꯤꯠ ꯇꯥꯡꯗꯣꯏꯅꯣ
ꯍꯪꯕꯅꯤꯗꯥ ꯁꯣꯛꯀꯅꯤ ꯍꯥꯏꯕꯗꯨꯣ ꯍꯥꯏꯉꯤꯅꯦ
ꯅꯪ ꯅꯍꯋꯥꯏꯗꯤ ꯌꯥꯝ ꯐꯗꯤ ꯐꯖꯒꯤꯈꯤꯕꯅꯦ ꯍꯧꯖꯤꯛꯀꯥꯟꯗ ꯈꯪꯗ꯭ꯔꯦꯗ ꯎꯗꯕꯁꯨ ꯀꯨꯏꯔꯦ ꯃꯥꯏ ꯃꯥꯏ ꯊꯕꯛ ꯏꯪꯈꯥꯡ ꯑꯗꯨꯝ ꯇꯧꯅꯈꯤꯕꯅ ꯅꯪꯅ ꯅꯣꯡꯉꯥꯟꯗꯩ ꯅꯨꯃꯤꯠꯇꯕꯥꯐꯥꯎ ꯇꯨꯝꯃ ꯂꯩꯔꯦ ꯀꯅꯥꯝꯁꯨ ꯐꯣꯟ ꯇꯧꯅꯗ꯭ꯔꯦ ꯑꯩꯈꯣꯏ- ꯑꯩꯈꯣꯏꯅ ꯅꯣꯡꯉꯥꯟꯕꯗꯩ ꯅꯨꯃꯤꯠꯇꯕꯐꯧ ꯊꯕꯛ ꯁꯨꯔ ꯂꯩꯔꯦ ꯑꯌꯨꯛꯇꯩ ꯅꯨꯡꯗꯥꯡ ꯐꯥꯎꯕ ꯑꯗꯨ
ꯎꯝ ꯑꯩ ꯅꯣꯡꯉꯥꯟꯇꯥꯐꯧ ꯑꯗꯨꯝ ꯇꯨꯝꯃ ꯂꯩꯕꯅꯤꯅꯅꯦ ꯐꯖꯕꯁꯦ ꯁꯨꯛꯍꯟꯍꯟꯗꯦ ꯑꯗꯨꯝ ꯍꯦꯟꯅ ꯍꯦꯟꯅ ꯍꯦꯟꯅ ꯐꯖ ꯊꯣꯛꯂꯛꯑꯦ ꯈꯨꯠꯁꯨ ꯃꯨꯟꯅꯖꯤ ꯂꯪꯇ꯭ꯔꯤꯛ ꯂꯪꯉꯒꯀꯣ ꯎꯝ ꯑꯗꯒꯤ ꯏꯁꯥꯒꯤ ꯄꯣꯄꯔꯦꯁꯟ ꯆꯥꯅ ꯑꯗꯨꯝ ꯀꯩꯅꯣ ꯐꯤꯕꯝ ꯀꯥꯏꯗꯅ ꯑꯗꯨꯝ ꯊꯝꯃꯦ ꯍꯩ ꯔꯥ ꯅꯨꯡꯂꯥ ꯌꯥꯝ ꯆꯥꯗꯅ ꯈꯣꯠꯇꯅ ꯑꯗꯩ ꯆꯥꯛꯇꯨꯅ ꯈꯤꯇꯪꯈꯛ ꯆꯥꯡꯅ ꯑꯣꯜꯂꯒ ꯆꯥꯔꯦ ꯑꯗꯨꯒ ꯎꯝ ꯑꯇꯩ ꯑꯇꯩ ꯃꯔꯛꯇ ꯆꯥꯕ ꯌꯥꯕ ꯀꯩ ꯀꯥ ꯃꯌꯥꯝ ꯑꯩꯈꯣꯏꯒꯤ ꯔꯨꯇꯤꯟ ꯅꯥꯏꯅ ꯁꯦꯝꯃꯒ ꯊꯝꯃꯒ ꯆꯥꯕꯅꯤꯅꯀꯣ ꯍꯛꯆꯥꯡꯗꯤ ꯑꯗꯨꯝ ꯐꯤꯕꯝ ꯀꯥꯏꯗꯅ ꯂꯩ ꯍꯥꯏꯇꯥꯔꯦ
ꯌꯥꯝ ꯅꯨꯡꯉꯥꯏꯖꯔꯝꯅꯤ ꯅꯣꯏ ꯄꯨꯟꯁꯤꯗꯣ ꯀꯜꯂꯛꯑꯦ ꯍꯥꯏꯕꯗꯤ ꯑꯩꯈꯣꯏꯗꯤ ꯑꯗꯨꯒꯨꯝꯕꯗꯣ ꯐꯪꯄꯣꯟꯇꯦꯕ ꯑꯦ ꯌꯥꯎꯧꯕꯗꯒꯤ ꯇꯧꯔꯤꯕ ꯊꯕꯛ ꯃꯌꯥꯝꯁꯤꯅ ꯅꯨꯡꯇꯤꯒꯤ ꯇꯧꯋꯦ ꯅꯨꯡꯗꯥꯡꯁꯨ ꯇꯧꯋꯦ ꯑꯍꯤꯡ ꯅꯨꯡꯆꯤꯟꯗꯥꯡ ꯑꯃꯨꯛ ꯈꯪꯗ꯭ꯔꯕꯅꯦꯕ ꯇꯧꯔꯤꯁꯦ ꯇꯨꯝꯕꯅ ꯀꯔꯥꯏ ꯆꯥꯕꯅ ꯀꯔꯥꯏ ꯒ꯭ꯌꯥꯟ ꯃꯦꯅ ꯇꯥꯕꯖꯥꯠ ꯅꯠꯇꯦꯗꯥ
ꯌꯥꯝ ꯅꯨꯡꯉꯥꯏꯇꯦ ꯌꯥꯝ ꯅꯨꯡꯉꯥꯏꯇꯦ ꯅꯪꯒꯤ ꯋꯔꯤ ꯇꯥꯔ ꯑꯩ ꯀꯞꯅꯤꯡꯉꯦ ꯊꯝꯃꯒꯦ ꯌꯥꯔꯦ ꯑꯩ ꯇꯥꯅꯤꯡꯗ꯭ꯔꯦ
ꯊꯝꯃꯨ ꯊꯝꯃꯨ